ꯑꯣ
ꯆꯥꯛ ꯆꯥꯔꯔꯥꯕꯣ
ꯆꯥꯔꯦ
ꯀꯩ ꯌꯦꯟꯖꯥꯡꯅꯣ ꯑꯩꯈꯣꯏꯁꯨ ꯆꯥꯔꯦ
ꯑꯩꯈꯣꯏꯗꯣ ꯏꯔꯣꯝꯕꯅꯦ ꯀꯥꯡꯁꯣꯏꯅꯦ ꯑꯗꯨꯒ ꯍꯧꯖꯤꯛꯅ ꯑꯩꯗꯤ ꯆꯥꯔꯛꯇ꯭ꯔꯦ ꯌꯦꯟ ꯆꯥꯍꯧꯕꯅꯦ ꯃꯣꯏꯈꯩ
ꯑꯣ ꯑꯩꯈꯣꯏꯗꫭ ꯀꯔꯤ ꯎꯝ ꯀꯔꯤꯈꯤꯕ ꯆꯦꯡꯒꯨꯝ ꯑꯉꯥꯡꯕꯗꯣ ꯑꯗꯨ ꯀꯥꯡꯒꫭꯟ ꯑꯃꯥꯅꯤ ꯁꯧꯒꯔꯤꯅꯦ ꯆꯨꯝꯅꯒꯤ ꯀꯥꯡꯉꯧꯗ ꯑꯃꯒ ꯀꯥꯡꯉꯧ ꯃꯈꯜ ꯑꯅꯤ
ꯎꯝ
ꯅꯪ ꯀꯩꯅꯣ ꯇꯧꯅꯤꯡꯗ꯭ꯔꯣ
ꯀꯔꯤ
ꯁꯦ ꯁꯦꯔꯝ ꯒꯨꯝꯕ ꯂꯧꯅꯤꯡꯗ꯭ꯔꯣ
ꯂꯧꯅꯤꯡꯉꯤ ꯂꯧꯅꯤꯡꯕꯗꯤ ꯂꯧꯅꯤꯡꯗꯗꯤ ꯀꯩꯅꯣ ꯄꯩꯁꯥ ꯂꯩꯇꯕ ꯋꯥꯅꯤ
ꯁꯟꯁꯀ꯭ꯔꯤꯟꯒꯨꯝꯕ ꯁꯦꯔꯝꯒꯨꯝꯕ ꯂꯧꯅꯤꯡꯉꯗꯤ ꯍꯧꯖꯤꯛ ꯑꯅꯧꯕ ꯑꯣꯐꯔ ꯌꯥꯝ ꯂꯥꯛꯏꯕꯅꯦ
ꯀꯩꯀꯩ ꯂꯩꯒꯦ
ꯀꯩꯅꯣꯒꯤꯁꯨ ꯄ꯭ꯂꯝꯒꯤꯁꯨ ꯑꯣꯐꯔ ꯂꯥꯛꯄꯅꯤ ꯑꯗꯨꯒ ꯑꯇꯣꯞꯄ ꯀꯩꯅꯣꯁꯨ ꯁꯦꯟꯗꯦꯂꯥꯒꯤꯁꯨ ꯑꯣꯐꯔ ꯂꯥꯛꯏ ꯀꯔꯝꯕꯒꯤ ꯄꯥꯝꯃꯤ ꯀꯣꯔꯤꯌꯥ ꯄ꯭ꯔꯗꯛꯀꯤꯁꯨ ꯑꯅꯧꯕ ꯌꯥꯝ ꯂꯩꯕꯅꯤ
ꯀꯔꯦꯌꯥꯒꯤ ꯇꯥꯡꯕꯅꯦ
ꯇꯥꯡꯉꯦ
ꯑꯗꯨꯗꯤ ꯑꯗꯨꯗꯤ ꯉꯝꯃꯣꯏ ꯀꯣꯔꯤꯌꯥꯒꯤꯗꯤ
ꯑꯗꯣ ꯑꯣꯐꯔ ꯂꯥꯛꯄꯗꯅꯦ ꯍꯧꯖꯤꯛ ꯂꯨꯄꯥ ꯂꯤꯁꯤꯡ ꯑꯃꯒ ꯈꯔ ꯄꯤꯕꯗꯣ
ꯑꯥ
ꯆꯥꯇ꯭ꯔꯨꯛꯀꯥ ꯁ꯭ꯋꯥꯏꯗ ꯂꯧꯕ ꯌꯥꯕ ꯂꯩꯕꯅꯦ
ꯄ꯭ꯂꯝꯒꯤꯗꯤ
ꯄꯂꯝꯒꯤꯗꯤ ꯁꯦꯠꯇ ꯑꯃꯒ ꯆꯥꯃꯉꯥ ꯆꯥꯇ꯭ꯔꯨꯛ
ꯁꯦꯠꯇꯥ
ꯎꯝ
ꯁꯦꯠꯇꯨꯗꯤ ꯑꯩꯗꯤ ꯀꯩꯕ ꯅꯠꯇꯕꯤꯗ ꯁꯟꯁꯀ꯭ꯔꯤꯟ ꯑꯃꯒ ꯀꯩꯅꯣꯝꯒꯗꯤ ꯄꯥꯝꯃꯦ ꯃꯣꯏꯁꯨꯔꯥꯏꯖꯔꯑꯃꯒꯥ
ꯁꯦꯠꯇꯨꯅ ꯐꯕꯅꯦ ꯁꯦꯠꯇꯨꯗꯤ ꯂꯣꯏꯅꯃꯛꯅꯦ ꯅꯪꯒꯤ ꯀꯩꯅꯣ ꯇꯧꯅꯕꯁꯨ ꯌꯥꯎꯔꯛꯑꯅꯤ ꯐꯦꯁ ꯋꯥꯁ ꯌꯥꯎꯔꯛꯑꯅꯤ ꯑꯗꯒꯤ ꯇꯣꯅꯔ ꯁꯦꯔꯝ ꯑꯗꯩ ꯃꯣꯏꯆꯨꯔꯥꯏꯖꯔ ꯁꯟꯁ꯭ꯀ꯭ꯔꯤꯟ ꯂꯣꯏ ꯌꯥꯎꯔꯛꯑꯗꯝꯅꯤ ꯑꯗꯨꯗꯅ ꯁꯦꯠꯇꯨꯗꯅ ꯁꯦꯠꯇꯨꯅ ꯀꯥꯟꯅꯗ꯭ꯔꯣ
ꯀꯅꯩꯌꯦ ꯑꯗꯨ ꯈꯔꯥ ꯇꯩꯒꯦ ꯑꯗꯨꯗꯤ
ꯑꯃꯃꯝꯗꯪ ꯂꯩꯕ ꯀꯥꯟꯗꯅꯦ ꯆꯥꯝꯕ꯭ꯔꯤ ꯆꯥꯝꯃꯉꯥ ꯑꯗꯨꯃꯥꯢ ꯄꯤꯕꯅꯦꯕ ꯑꯗꯨꯗꯤ ꯅꯪꯗꯨꯗꯤ ꯑꯍꯨꯝ ꯂꯩꯕꯗ ꯑꯃꯒ ꯆꯥꯎꯉꯥ ꯆꯥꯇ꯭ꯔꯨꯛ ꯂꯩꯇ꯭ꯔꯣ
ꯂꯩ
ꯑꯗꯨꯗꯤ ꯄꯨꯟꯅ ꯂꯧꯕꯗ ꯑꯅꯤ ꯑꯃ ꯐꯪꯗ꯭ꯔꯣ
ꯐꯪꯉꯦ ꯍꯧꯖꯤꯛꯁꯨꯅꯦ ꯄ ꯇꯩꯗ꯭ꯔꯦ ꯍꯥꯏꯕ ꯑꯝꯇ ꯑꯗꯨꯅ ꯀꯥꯔꯦ ꯀꯩꯝ ꯇꯩꯗ꯭ꯔꯦꯕ ꯁꯟꯁꯀ꯭ꯔꯤꯟ ꯑꯩꯈꯣꯏꯆꯦꯗꯩ ꯍꯨꯔꯥꯜꯂ ꯈꯔ ꯈꯔ ꯇꯩ ꯀꯩꯝꯇꯩꯗ꯭ꯔꯦ ꯍꯥꯏꯕ ꯀꯥꯔꯦ ꯁ꯭ꯀꯨꯜ ꯆꯠꯄꯗ ꯑꯩꯈꯣꯏ ꯃꯥꯁꯨ ꯄꯩꯁꯥꯗꯨ ꯂꯩꯇꯕ
ꯎꯝ
ꯂꯩꯗꯤ ꯂꯩꯅꯤꯡꯉꯦ
ꯄꯦꯞꯇꯥꯏꯟꯒꯤꯁꯨ ꯂꯩꯕꯅꯦ ꯑꯅꯧꯕ ꯍꯟꯇꯛ ꯑꯣꯐꯔ ꯂꯥꯛꯄ ꯌꯥꯝ ꯂꯩꯔꯤꯕꯅꯤ
ꯏꯅꯝꯗꯤ ꯀꯛꯇ꯭ꯔꯕꯣ ꯄꯣꯠꯀꯥ ꯑꯃꯇꯥ
ꯀꯛꯑꯦ ꯀꯛꯄꯗꯣ ꯍꯧꯖꯤꯛ ꯄꯣꯠ ꯂꯥꯛꯄꯗꯣ ꯌꯥꯗꯕ ꯑꯗꯨꯗꯨꯅ ꯐꯔꯛ ꯇꯥꯔꯒ ꯂꯩꯕꯒꯤ ꯄꯣꯠꯇꯣ ꯈꯔ ꯊꯥꯗꯣꯔꯛ ꯈꯔ ꯊꯥꯗꯣꯔꯛꯇ ꯇꯧ ꯂꯩꯕꯗꯣ
ꯑꯥ
ꯑꯗꯨꯗꯨꯅ ꯍꯥꯏꯋꯦꯗꯤ ꯊꯤꯡꯉꯤꯖꯨ ꯈꯔ ꯐꯔꯗꯤ ꯈꯔꯗꯤ ꯐꯒꯗꯕ
ꯑꯥ ꯀꯩꯅꯣꯒꯤꯗꯤ ꯗꯔꯃꯒꯣꯒꯤꯗꯤ ꯀꯌꯥꯃꯨꯛ ꯄꯤ ꯁꯪꯁꯀ꯭ꯔꯤꯟ
ꯗꯔꯃꯨꯀꯨꯒꯤꯗꯣ ꯀꯌꯥꯝ ꯄꯤꯕꯅꯣ ꯈꯪꯗꯤꯌꯦ ꯑꯗꯨꯒꯨꯝꯕꯗꯨ ꯌꯦꯡꯗꯦ ꯑꯩꯗꯤ ꯗꯣꯛꯇꯔ ꯑꯥꯊꯤꯌꯥꯒꯤꯁꯨ ꯂꯩꯕꯅꯦ
ꯗꯔꯃꯥꯀꯣꯅ ꯆꯥꯅꯩꯌꯦ ꯑꯩꯉꯣꯟꯗ
ꯅꯉꯣꯟꯗ ꯇꯩꯕꯗꯣ
ꯎꯝ
ꯑꯣ
ꯑꯗꯨꯗꯣ ꯀꯩꯁꯨ ꯃꯌꯥꯝꯁꯨ ꯇꯥꯡꯗꯝꯅꯦꯕ ꯑꯗꯣ ꯑꯗꯨꯗꯣ ꯑꯗꯨꯝ ꯐꯁꯨ ꯐꯩ ꯍꯥꯏꯕ ꯑꯗꯣ ꯑꯗꯨꯖꯨ ꯆꯥꯅꯩ
ꯑꯗꯨꯗꯤ ꯆꯥꯅꯕꯗꯣ ꯆꯥꯅꯕꯗꯣ ꯍꯥꯟꯅ ꯇꯩꯔꯣ
ꯑꯥ
ꯍꯥꯏꯗꯤ ꯑꯉꯥꯡ ꯅꯧꯔꯤꯕꯅꯤꯅꯅꯦ ꯄꯪꯇꯩꯗ ꯁꯨꯝ ꯇꯩꯁꯜꯂꯨꯅꯨꯕ ꯆꯥꯅ ꯆꯥꯅꯕꯗꯣ ꯍꯥꯟꯅ ꯌꯦꯡꯉ ꯌꯦꯡꯉ ꯇꯩꯒꯣꯕ
ꯑꯦꯁ ꯄꯤ ꯑꯦꯐ ꯁꯤꯕꯨ ꯀꯌꯥꯗꯒꯤ ꯑꯩꯕꯨ ꯐꯤꯐꯇꯤ ꯑꯃ ꯇꯩꯗꯣꯏꯔꯣ
ꯑꯦꯁ ꯄꯤ ꯑꯦꯐꯇꯤ ꯐꯤꯞꯇꯤ ꯑꯗꯨꯝ ꯌꯥꯔꯦ ꯐꯤꯐꯇꯤꯗꯨꯗꯅꯦ
ꯑꯥ
ꯌꯨ ꯕꯤ ꯑꯦ ꯗꯤ ꯔꯨꯕꯤ ꯌꯨ ꯚꯤ ꯑꯦꯖꯦ ꯀꯩꯅꯣ ꯇꯧ ꯄ꯭ꯔꯣꯇꯦꯛ ꯇꯧꯗꯣꯏꯅꯦꯕ ꯌꯨꯕꯤ ꯑꯦ ꯄꯣꯔꯇꯦꯛ ꯇꯧꯕ ꯍꯥꯏꯁꯦ ꯑꯦꯁ ꯄꯤ ꯑꯦꯐ ꯐꯤꯐꯇꯤꯁꯤꯅ ꯑꯩꯈꯣꯏꯅ ꯇꯩꯅꯩꯅꯩꯁꯤꯗꯤ ꯆꯨꯝꯅꯒꯤ ꯈꯔ ꯈꯖꯤꯛ ꯁꯟꯁꯀ꯭ꯔꯤꯟ ꯇꯩꯅꯤ ꯍꯥꯏꯕꯒꯤ ꯇꯩꯕꯗꯣ ꯈꯛꯇꯅꯦꯕ ꯑꯗꫭ ꯇꯩꯗꯨꯗꯤ ꯈꯔ ꯌꯥꯝꯅ ꯑꯗꯨꯝ ꯍꯥꯞꯄꯒ ꯃꯥꯏꯗꯣ ꯊꯨꯡꯅꯕ ꯇꯩꯒꯗꯕꯅꯦꯕ ꯊꯨꯡꯅꯕ ꯍꯥꯏꯗꯤ ꯊꯨꯡꯅꯕꯗꯤ ꯇꯩꯔꯤꯅꯤꯗꯅ
ꯑꯥ
ꯊꯨꯡꯅꯕ ꯇꯩꯕ ꯍꯥꯏꯁꯤꯗ ꯇꯥꯡꯕꯅꯤꯅ ꯄꯥꯝꯃꯨꯗꯅ ꯈꯤꯇꯪ ꯈꯤꯇꯪ ꯍꯥꯞꯄꯒ ꯇꯩꯅꯗ꯭ꯔꯣ
ꯑꯥ
ꯌꯥꯝꯅꯗꯤ ꯍꯥꯞꯄꯒ ꯇꯩꯗꯝꯕꯅꯦꯕ ꯑꯗꯨꯏꯗꯨ ꯆꯥꯡꯗꯣ ꯌꯦꯡꯉꯒ
ꯑꯣ ꯃꯤꯗꯤ ꯃꯔꯣꯟ ꯃꯔꯣꯟ ꯀꯌꯥꯅꯣꯝ ꯇꯩꯅꯝꯅꯤ ꯃꯤꯗꯤ
ꯇꯩꯕꯅꯦ ꯑꯩꯈꯣꯏꯁꯨ ꯇꯩꯔꯤꯅꯦ ꯏꯁ꯭ꯀꯤꯟ ꯀꯦꯌꯔ ꯇꯧꯕ ꯍꯥꯏꯁꯦ ꯑꯍꯥꯟꯕꯗ ꯐꯦꯁꯋꯥꯁꯅ ꯃꯥꯏ ꯇꯥꯔꯅꯤ ꯂꯣꯏꯔꯅꯤ ꯇꯩꯊꯣꯛꯑꯅꯤ ꯇꯣꯟꯅꯔ ꯑꯃꯨꯛ ꯇꯩꯔꯅꯤꯀꯣ ꯇꯣꯅꯔ ꯇꯩꯕꯁꯦ ꯂꯣꯏ ꯇꯣꯅꯔꯁꯦ ꯀꯪꯍꯜꯂꯦ ꯍꯥꯏ ꯀꯥꯟꯗ ꯑꯃꯨꯛ ꯁꯦꯔꯝꯁꯦ ꯑꯃꯨꯛ ꯇꯩꯗꯣꯏꯅꯦꯕ
ꯑꯥ
ꯁꯦꯔꯝꯖꯦ ꯇꯩꯕ ꯂꯣꯏꯔꯦ ꯀꯪꯍꯜꯂꯦ ꯍꯥꯏꯔ ꯀꯥꯟꯗ ꯑꯃꯨꯛ ꯃꯣꯏꯇ꯭ꯔꯥꯏꯖꯔꯁꯦ ꯑꯃꯨꯛ ꯍꯥꯞꯇꯣꯏꯅꯦꯕ ꯃꯣꯁ ꯇ꯭ꯋꯥꯏꯖꯔꯖꯦ ꯍꯥꯞꯄ ꯂꯣꯏꯔꯥꯀꯥꯟꯗ ꯑꯃꯨꯛ ꯁꯟꯁ꯭ꯀ꯭ꯔꯤꯟꯗꯣ ꯇꯩꯗꯣꯏꯅꯦꯕ ꯁꯟꯁ꯭ꯀ꯭ꯔꯤꯟꯖꯤꯖꯨ ꯄꯨꯡ ꯑꯅꯤ ꯅꯠꯇ꯭ꯔꯥꯒ ꯑꯍꯨꯝ ꯂꯩꯕ ꯀꯥꯟꯖꯤꯗ ꯑꯃꯨꯛ ꯇꯥꯏꯁꯟꯗꯣꯏꯅꯦꯕ ꯅꯧꯅ
ꯑꯥ
ꯑꯗꯣ ꯍꯧꯖꯤꯛꯀꯥꯟ ꯃꯤꯅ ꯍꯧꯖꯤꯛꯀꯥꯟ ꯇꯧꯅꯩꯖꯦ ꯑꯗꯨ ꯉꯥꯛꯇꯅꯦ ꯈꯪꯗꯕ ꯃꯤꯅꯗꯤ ꯑꯌꯨꯛꯇ ꯁꯟꯁꯀ꯭ꯔꯤꯟ ꯇꯩꯈ꯭ꯔꯦ ꯍꯥꯏꯔꯒ ꯇꯩꯔꯥꯔꯣꯏꯗꯝꯅꯦꯕ ꯅꯨꯡꯗꯥꯡꯗ ꯇꯥꯊꯣꯛꯑꯒ ꯏꯁꯀ꯭ꯔꯤꯟ ꯀꯤꯌꯔ ꯇꯣꯏꯅꯦ ꯂꯩꯒꯗꯥꯝꯅꯦꯕ
ꯑꯥ
ꯑꯁꯦꯡꯕꯩꯗꯤ ꯑꯃꯨꯛ ꯑꯩꯈꯣꯏꯅ ꯑꯃꯨꯛ ꯉꯁꯥꯏ ꯇꯩꯒ꯭ꯔꯤꯗ ꯑꯗꯣ ꯑꯗꯨꯏ ꯃꯊꯛꯇꯨꯗ ꯑꯃꯨꯛꯁꯨ ꯑꯃꯨꯛ ꯇꯩꯁꯟꯒꯗꯕꯅꯦꯕ
ꯑꯥ
ꯄꯨꯡ ꯑꯅꯤ ꯅꯠꯇ꯭ꯔꯒ ꯑꯍꯨꯝ ꯂꯩꯔ ꯂꯩꯔꯀꯥꯟꯗ
ꯑꯥ
ꯑꯗꯨꯝ ꯀꯥꯟꯗ ꯀꯥꯟꯅꯕꯁꯦ ꯐꯪꯗꯣꯏꯅꯦꯕ ꯑꯗꯨ ꯅꯠꯇ꯭ꯔꯗꯤ ꯀꯥꯟꯅꯕ ꯐꯪꯉꯣꯏꯕ ꯑꯃꯨꯛ
ꯎꯝ
ꯑꯗꯨ ꯃꯤ ꯍꯧꯖꯤꯛꯀꯥꯟꯗꯤ ꯊꯥꯏꯅꯗꯤ ꯊꯥꯏꯅꯒꯤ ꯏꯁ꯭ꯀꯤꯟꯒ ꯍꯧꯖꯤꯛꯀ ꯍꯥ ꯊꯥꯏꯅꯅ ꯄꯪ ꯐꯗ ꯐꯖꯩ ꯍꯥꯏꯕ ꯋꯥꯅꯦꯕ ꯍꯧꯖꯤꯛꯅ ꯑꯃꯨꯛ ꯀꯩꯅꯣꯁꯦ
ꯑꯩꯗꯤ ꯌꯥꯗ꯭ꯔꯦꯗ
ꯌꯥꯗ꯭ꯔꯥꯕꯅꯦ ꯏꯁꯀꯤꯟ-ꯏꯁꯀꯤꯟ ꯗꯤꯖꯤꯖꯁꯨ ꯌꯥꯝ ꯇꯧꯍꯟꯕꯅꯦꯕ ꯍꯧꯖꯤꯛꯀꯤ ꯅꯨꯡꯁꯥꯖꯤꯅ ꯊꯥꯏꯅꯒꯤꯅ ꯅꯨꯡꯁꯥ ꯐꯥꯕ ꯑꯗꯨꯒ ꯃꯦꯀꯞꯇꯤ ꯌꯥꯎꯗꯕ ꯑꯗꯨꯒ ꯍꯥꯏꯗꯤ ꯏꯁ꯭ꯀꯤꯟ ꯀꯤꯌꯔ ꯇꯧꯅꯗꯦꯕ ꯊꯥꯏꯅꯩ ꯃꯇꯝꯗꯅ ꯍꯧꯖꯤꯛꯇꯅ ꯏꯁ꯭ꯀꯤꯟ ꯀꯤꯌꯔꯅꯦꯕ ꯐꯖꯅ ꯇꯧꯅꯩꯁꯦ ꯏꯁꯀ꯭ꯔꯤꯟ ꯀꯤꯌꯔ ꯇꯧꯗꯕ ꯃꯤ ꯄꯥꯛꯅ ꯂꯩꯔꯝꯃꯔꯣꯏꯕ ꯎꯝ ꯑꯗꯨ ꯌꯦꯡꯉꯣ ꯇꯩꯔꯣ
ꯑꯥ
ꯑꯗꯣ ꯑꯅꯝꯕꯅꯗꯤ ꯀꯣꯔꯤꯌꯥ ꯄ꯭ꯔꯥꯗꯛꯅꯗꯤ ꯍꯦꯟꯅ ꯂꯣꯏ ꯐꯥꯕꯅꯤ ꯀꯣꯔꯤꯌꯥ ꯄ꯭ꯔꯥꯗꯛ ꯉꯥꯛꯇꯅꯦ ꯇꯌꯨꯛ ꯁꯤꯖꯤꯟꯅꯩꯌꯦꯕ ꯃꯅꯤꯄꯨꯔꯗ ꯍꯧꯖꯤꯛꯀꯥꯟ ꯁꯤꯖꯤꯟꯅꯩꯖꯦ
ꯑꯪ
ꯀꯣꯔꯤꯌꯞ ꯀꯩꯅꯣꯒꯤꯁꯨ ꯑꯗꯨꯝ ꯌꯥꯗꯤ ꯌꯥꯕꯅꯤꯗ ꯅꯝꯕꯔ ꯇꯨ ꯇꯣꯏ꯭ꯟꯇꯤꯇꯨ ꯄ꯭ꯂꯝ-ꯄ꯭ꯂꯝꯗꯨꯖꯨ ꯌꯥꯝ ꯆꯥꯟꯅꯒ꯭ꯔꯥꯗꯤꯅꯦ ꯄ꯭ꯂꯝꯗꯨꯁꯨ ꯑꯗꯨꯝ ꯅꯨꯡꯉꯥꯏꯕꯅꯦ-ꯅꯨꯡꯉꯥꯏꯕꯗꯤ
ꯄ꯭ꯂꯝꯗꯤ ꯁꯤꯅꯗꯦꯗ ꯙꯔꯃꯀꯣꯅꯦ ꯑꯗꯨꯒ ꯗꯣꯠ ꯑꯧꯟ ꯀꯤꯅꯦ ꯀꯩ-ꯀꯩꯅꯣ ꯃꯥꯜꯂꯤꯌꯣꯗꯨꯅ ꯑꯩꯈꯣꯏ ꯃꯥ ꯇꯩꯕꯨ ꯇꯩꯔꯝꯃꯦ ꯍꯤꯗꯥ ꯈꯔ ꯈꯛꯇꯅꯦ
ꯑꯥꯏ ꯃꯥ-ꯃꯥꯔꯤꯌꯣ-ꯃꯥꯔꯤꯌꯣ-ꯃꯥꯔꯤ- ꯃꯥꯔꯤꯌꯣ ꯁꯤꯖꯤꯟꯅꯧꯅꯨ ꯃꯥꯔꯤꯌꯣ ꯃꯥꯏ ꯌꯥꯝ ꯁꯣꯛꯄꯅꯦ
ꯑꯈꯣꯏ ꯔꯣꯝꯗꯅꯤ ꯏꯆꯦ ꯑꯃ ꯂꯩꯌꯦ ꯑꯗꯨ ꯃꯥꯗꯤ ꯄꯨꯂꯞ ꯁꯦꯠꯇ ꯁꯤꯖꯤꯟꯅꯩꯌꯦꯕ ꯑꯗꯣ ꯃꯥꯏ ꯃꯃꯥꯏꯗꯣ ꯒ꯭ꯂꯣ ꯄꯥ ꯊꯤ ꯐꯖꯩ ꯍꯥꯏꯕ ꯃꯥꯜꯂꯤꯌꯣ ꯁꯤꯖꯤꯟꯅꯕꯗ
ꯑꯥ ꯁꯤꯖꯤꯟꯅꯕꯗꯣ ꯑꯗꯨ ꯀꯩꯅꯣ ꯇꯧꯕꯅꯤ ꯍꯌꯦꯡ ꯀꯣꯟꯅ ꯁꯣꯛꯂꯛꯀꯅꯤꯕ ꯃꯣꯏ ꯌꯥꯝ ꯍꯥ꯭ꯔꯠ ꯑꯣꯏꯌꯦꯕ ꯑꯗꯨꯅ ꯈꯔꯥꯁꯨ ꯑꯗꯨꯝ ꯁꯤꯖꯤꯟꯅꯕ ꯌꯥꯕ
ꯑꯁ ꯃꯥꯏ ꯃꯃꯥꯏꯗꯨ ꯎꯕꯗꯅꯦ ꯃꯥꯂꯤꯌꯣꯗꯤ ꯑꯗꯨꯝ ꯍꯣꯡꯉꯤꯗꯅ
ꯍꯣꯡꯕꯅꯦ-ꯍꯣꯡꯕꯅꯦ
ꯑꯗꯨ-ꯑꯗꯨꯗꯣ ꯏꯁ ꯑꯩꯁ ꯃꯥꯂꯤꯌꯣ ꯁꯤꯖꯤꯟꯅꯔꯥꯁꯤꯔꯥ ꯀꯥꯏꯅ ꯈꯜꯂꯝꯃꯤꯅꯦ ꯍꯥꯏ
ꯆꯥꯅꯕ ꯆꯥꯅꯕ ꯃꯤꯁꯨ ꯌꯥꯎꯕꯅꯦꯕ ꯃꯑꯣꯁꯦ ꯆꯥꯅꯕ ꯃꯤꯁꯧꯋꯦ ꯑꯗꯨꯒꯒ ꯆꯥꯟꯅꯕ ꯑꯩꯈꯣꯏꯗꯤ ꯆꯥꯟꯅꯗꯦꯕ ꯃꯔꯣꯏꯁꯦ ꯈꯨꯗꯣꯡ ꯇꯩꯕ ꯀꯥꯟꯗ ꯀꯩ ꯍꯥꯏꯅꯤ ꯉꯁꯥꯏꯒꯤ ꯁꯟꯁꯀ꯭ꯔꯤꯟꯁꯦ ꯇꯩꯕ ꯀꯥꯟꯗ ꯉꯧꯔ ꯉꯧꯔꯒ ꯂꯥꯡꯉꯒ ꯋꯥꯔ ꯂꯩꯕꯗꯣ ꯈꯪꯕ꯭ꯔꯥ
ꯎꯝ ꯎ ꯎꯝ
ꯑꯗꯨ ꯑꯣꯏꯕ ꯇꯞ ꯅꯞꯁꯟꯅꯗꯦꯕ ꯑꯗꯣ ꯃꯥꯏꯌꯣꯠ ꯇꯩꯕꯗꯨꯗ ꯆꯥꯅꯕꯁꯨ ꯑꯗꯨꯝ ꯂꯩꯕꯅꯦ ꯂꯩꯕꯗꯤ ꯋꯥꯝ
ꯍꯣꯏ ꯆꯥꯅꯩꯕꯣꯏ ꯃꯣꯏꯗꯗꯤ
ꯍꯣꯔꯦꯟ ꯕꯣꯟ ꯌꯦꯡꯒꯗ꯭ꯔꯣ
ꯑꯁ ꯑꯩꯗꯤ ꯕꯣꯟ ꯌꯦꯡꯗꯤꯌꯦ
ꯑꯁ ꯕꯣꯟ ꯑꯗꯨꯝ ꯌꯥꯝ ꯅꯨꯡꯉꯥꯏꯕꯕꯨ ꯌꯦꯡꯉꯨꯌꯥꯗ꯭ꯔꯣ ꯉꯔꯥꯡꯒꯗꯤ ꯃꯥꯏꯄꯦꯝꯃꯥ ꯀꯩꯅꯣꯅꯦ
ꯑꯥꯔꯖꯦꯟꯇꯤꯅꯥꯅ ꯂꯧꯈꯒ꯭ꯔꯦꯗꯥꯏꯅꯦ
ꯂꯧꯒ꯭ꯔꯦꯌꯦ-ꯂꯧꯒ꯭ꯔꯦꯌꯦ ꯃꯤ ꯄꯨꯝꯅꯃꯛ ꯏꯃꯥꯏꯄꯦꯃꯥ ꯉꯥꯔꯥꯡ ꯃꯤꯍꯨꯟ ꯊꯥꯟꯍꯨꯟꯒ ꯌꯥꯎꯅꯗꯦ ꯍꯥꯏꯁꯦ ꯇꯥꯗ꯭ꯔꯣ
ꯑꯍꯥ ꯄ꯭ꯔꯣꯇꯨꯒꯜꯒ ꯑꯥꯔꯖꯦꯟꯇꯤꯅꯥꯒ ꯃꯟꯗꯦꯗ ꯂꯩ ꯍꯥꯏꯕ꯭ꯔꯥ ꯀꯩꯅꯣꯝ ꯍꯥꯏꯕꯅꯦ
ꯑꯧ ꯂꯩ ꯍꯥꯏꯌꯦ
ꯑꯁ ꯑꯗꯨꯗꯅꯤꯁꯦ ꯃꯤ ꯈꯠꯅꯗꯣꯏꯖꯦ
ꯑꯥ
ꯑꯈꯣꯏꯗꯤ ꯀꯔꯤꯝ ꯌꯥꯎꯖꯗꯦ ꯑꯗꯨꯒꯨꯝꯕꯗ
ꯄꯨꯡ ꯇꯔꯥ ꯉꯁꯤꯒꯤ ꯄꯨꯡ ꯇꯔꯥ ꯃꯈꯥꯏꯗ ꯂꯩ ꯍꯥꯏꯝꯅꯤ ꯌꯦꯡꯗꯣꯔꯤꯕꯅꯤ
ꯀꯗꯥꯏ ꯂꯩꯅꯣ ꯌꯥꯝ ꯂꯥꯡꯕꯩ ꯇꯥꯏꯞ ꯇꯧꯏ
ꯃꯤꯠ ꯃꯊꯛꯇ ꯑꯥ ꯈꯨꯅꯧꯗ ꯍꯥꯎꯁꯤ ꯂꯥꯎꯔꯤꯕ ꯀꯩꯅꯣꯝ ꯇꯧꯔꯤꯕ
ꯎꯝ
ꯑꯗꯨꯗꯨꯏꯅꯤ ꯍꯨꯏꯅ ꯃꯔ‌ꯣꯟ ꯑꯃ ꯍꯥꯎꯁꯤꯅ ꯃꯔ‌ꯣꯟ‌ ꯑꯃ ꯒꯌꯥꯟ ꯃ‌ꯦꯟ ꯑꯃ ꯇꯥꯗ‌ꯦ ꯗꯨꯗꯤ
ꯍꯥꯎꯁꯤ ꯂꯥꯎ ꯆꯠ ꯆꯠꯇ꯭ꯔꯕꯣ ꯌꯦꯡꯕ
ꯆꯠꯇꯦ ꯇꯤꯀꯦꯠꯄꯨꯗꯤ ꯄꯤꯔꯝꯒꯨꯝ ꯇꯧꯕꯅꯤ
ꯀꯩꯒꯤ ꯀꯩꯒꯤꯅꯣ ꯍꯥꯎꯁꯤ ꯀꯩꯒꯤ
ꯀꯩꯒꯤꯅꯣ ꯈꯪꯗꯦ ꯃꯣꯏꯗꯣ ꯄꯈꯪ ꯃꯆꯥꯈꯩꯅ ꯁꯤꯟꯕ ꯑꯣꯏꯔ ꯃꯥꯜꯂꯦ ꯀꯩꯒꯤꯅꯣꯗꯤ ꯈꯪꯗꯦ ꯅꯪ ꯀꯣꯂꯦꯖ ꯆꯠꯂꯤꯕꯣ
ꯍꯥꯥ
ꯀꯣꯂꯦꯖ ꯆꯠꯂꯤꯕꯕꯕꯥ
ꯀꯣꯂꯦꯖ ꯍꯥꯏꯅꯕ꯭ꯔꯣ ꯏꯂꯚꯦꯟꯁꯦ ꯏꯂꯚꯦꯟ ꯀꯥꯕꯗ ꯉꯥꯏꯔꯤꯌꯦ ꯀꯩꯅꯣ
ꯍꯩꯃꯥ ꯑꯩꯗꯤ ꯅꯪ ꯀꯣꯂꯦꯖ ꯀꯥꯔ‌ꯦ ꯍꯥꯏ ꯂꯩꯔꯒ ꯑꯦꯂꯚꯦꯟ ꯀꯥꯔꯤ ꯑꯣꯏꯔ‌ꯦ
ꯍꯩꯃꯥ ꯑꯗꯨꯐꯥꯎ ꯈꯪꯕꯤꯔꯝꯗ꯭ꯔꯦ
ꯃꯥ ꯅꯣꯏ ꯏꯂꯚꯦꯟꯁꯨ ꯕꯣꯠꯅ ꯂꯧꯔꯦ ꯍꯥꯏꯗꯥꯏ
ꯑ ꯂꯧꯔ‌ꯦ ꯀꯥꯥꯎꯟꯁꯤꯜ ꯅ
ꯎꯝ ꯅꯨꯡꯉꯥꯏꯗꯨꯔꯤꯅꯦ ꯑꯗꯨꯗꯤ ꯄ꯭ꯔ ꯄ꯭ꯔꯃꯣꯁꯟ ꯂꯩꯇ꯭ꯔꯦ ꯄ꯭ꯔ ꯄ꯭ꯔꯃꯣꯁꯟ ꯂꯩꯇ꯭ꯔꯦ
ꯂꯩꯇ꯭ꯔꯦꯗ ꯀꯗꯥꯏꯗꯩꯅꯣ
ꯎꯝ ꯅꯨꯡꯉꯥꯏꯕ ꯌꯧꯔꯛꯇꯣꯔꯦ ꯑꯗꯨꯗꯤ ꯑꯗꯨꯝ ꯆꯞ ꯃꯥꯟꯅꯕꯅꯤꯗ ꯑꯗꯨꯝ ꯁ꯭ꯀꯨꯜꯗ ꯊꯥꯔꯁꯨ ꯖꯨꯨ ꯑꯦꯛꯖꯥꯝ ꯑꯗꯨꯝ ꯊꯥꯗꯧ ꯂꯩ ꯊꯥꯗꯕꯤꯗ ꯄꯥꯁ ꯇꯧꯕꯗꯤ ꯅꯠꯇꯦꯗꯅ
ꯑꯥ
ꯃꯥꯟꯅꯕꯅꯤ ꯑꯗꯨꯝ ꯀꯩꯕꯨꯗꯤ ꯋꯥꯅꯤꯡꯉꯥꯏ ꯂꯩꯒꯦ
ꯂꯩꯥꯇꯦ ꯂꯥꯏꯔꯤꯛꯇꯨꯗ ꯄꯥꯔꯗꯤ ꯂꯣꯏ
ꯎꯝ ꯂꯣꯏ ꯂꯣꯏ ꯌꯥꯔꯦ ꯂꯥꯏꯔꯤꯛꯇꯣ ꯄꯥꯔꯗꯤ ꯀꯩꯁꯨ ꯅꯠꯇꯦ ꯄꯥꯗ꯭ꯔꯗꯤ ꯈꯪꯗ꯭ꯔꯦ ꯄꯥꯔꯗꯤ ꯏꯔꯥꯏ ꯂꯥꯏꯔꯦ ꯅ‌ꯣꯏ ꯆꯥꯛꯅ ꯀꯅꯥꯅ ꯊꯣꯡꯉꯤꯕ
ꯈꯣꯏ ꯃꯥꯅ ꯑꯩꯗꯨ ꯐꯣꯟ ꯕꯦꯂꯦꯟꯁꯁꯨ ꯌꯥꯎꯖꯗ꯭ꯔꯦ ꯋꯥꯏ ꯐꯥꯏ ꯑꯣꯏꯅ ꯁꯝꯃ ꯂꯩꯔꯦ
ꯎꯝ ꯎꯝ‌ꯎꯝ ꯂꯥꯡꯕꯗꯤ ꯍꯜꯂꯕ‌ꯣ
ꯑꯁ ꯈꯪꯗꯦꯗ ꯑꯗꯨꯝ ꯄꯪꯂꯩ ꯂꯩ
ꯀꯥꯏ ꯆꯠꯂꯨꯒꯦ ꯉꯁꯥꯏ
ꯑꯩꯔꯣ
ꯎꯝ
ꯑꯩ ꯀꯩꯝ ꯆꯠꯇꯦ ꯀꯩꯅꯣ ꯑꯩ ꯌꯨꯝ ꯑꯗꯨꯝ ꯂꯩ
ꯂꯩꯔꯝꯗꯦꯗ
ꯑꯩꯈꯣꯏ ꯌꯨꯝꯗ ꯂꯩꯇꯕ ꯕꯨꯕꯣꯏ ꯍ‌ꯣꯏꯗ ꯂꯩꯕ
ꯑꯣ ꯑꯗꯨꯅꯅ‌ꯦ ꯎꯗꯦ ꯈꯜꯂꯦꯕ
ꯉꯁꯥꯏ ꯑꯩ ꯆꯪꯗꯤ ꯆꯪꯉꯛꯑꯝꯃꯤꯗꯨꯗꯤ ꯑꯆꯥꯄꯣꯠꯀ ꯆꯥꯈꯔꯤꯗꯨ
ꯑꯩ ꯎꯍꯧꯗꯦ
ꯍꯩꯃꯥ
ꯑꯩꯅ ꯎꯍꯧꯗ꯭ꯔꯤꯕꯔꯥ ꯀꯃꯥꯏꯅ ꯇꯧꯔꯤꯕꯅꯣ ꯈꯪꯗꯦ
ꯂꯩ ꯂꯩ ꯑꯩ ꯌꯨꯝ ꯂꯩ ꯀꯩꯅꯣ ꯇꯧꯕ ꯑꯩꯈꯣꯏ ꯕ‌ꯣꯛ ꯍ‌ꯣꯏꯗꯅ ꯋꯥꯏꯐꯥꯏꯗ‌ꯣ ꯂꯩꯌꯦꯕꯗꯨ ꯅꯨꯡꯉꯥꯏꯕ ꯑꯩꯈꯣꯏ ꯌꯨꯝꯗꯅ ꯈꯔ ꯅꯨꯡꯉꯥꯏꯇꯕ
ꯎꯝ ꯂꯥꯞꯊꯣꯛꯈꯤꯕꯒꯤ ꯎꯝ ꯎꯝ ꯂꯥꯛꯞꯊꯣꯛꯀ꯭ꯔꯗꯤ ꯅꯨꯡꯉꯥꯏꯇꯕꯅꯤ
ꯑꯗꯨꯅꯤ
ꯎ ꯅꯣꯏꯕꯣꯛ ꯍꫭꯏ ꯇꯨꯝꯃꯤꯔꯥ
ꯇꯨꯝꯗꯦꯗ ꯑꯩꯈꯣꯏꯗ ꯑꯑꯗꯨꯝ ꯇꯨꯝꯃꯦ
ꯑꯣ ꯑꯌꯨꯛ ꯅꯨꯡꯗꯤꯟꯅ ꯃꯣꯏ ꯂꯩꯕ
ꯑꯥ ꯑꯃꯨꯛ ꯑꯩꯈꯣꯏ ꯌꯨꯝꯗꫭ ꯌꯥꯝ ꯁꯥꯏꯕ
ꯑꯥ